ꯑ
ꯍꯁꯂ ꯏꯅ ꯌꯥꯎꯗꯣ ꯇꯥꯏ ꯇ
ꯍꯜꯂꯣ
ꯇꯔꯦ
ꯍ ꯍꯜꯂꯣ
ꯇꯥꯕꯔ꯭ꯔꯣ
ꯇꯥꯕ꯭ꯔꯣ
ꯇꯥꯏꯌꯦ
ꯑꯣ ꯈꯔ ꯄꯤꯛꯅ ꯇꯥꯗꯣꯏꯅꯦ
ꯑ
ꯄꯥꯝꯃꯨꯌꯦ ꯑꯅꯤ ꯌꯥꯈꯤꯗꯕꯗꯣ ꯍꯥ
ꯀꯔꯤ
ꯑꯅꯤ ꯌꯥꯒꯗꯕꯗꯣ ꯄꯥꯝꯃꯣꯏ ꯍꯥꯏꯕ
ꯑ
ꯐꯖꯅ ꯕꯛ ꯀꯥꯏ ꯃꯣꯏ ꯑꯦꯞꯁꯦ
ꯁꯦꯝꯃꯣ ꯌꯥꯔꯕꯣꯏ ꯑꯦꯞꯖ ꯑꯝꯇ ꯁꯦꯝꯕꯤꯔꯣ
ꯑꯧ ꯑꯝꯇ ꯁꯦꯝꯕꯤꯔꯣ
ꯄ꯭ꯂꯤꯁ ꯐꯤꯛꯁ ꯗ ꯑꯦꯞ
ꯌꯥꯝ ꯀꯩꯅꯣ ꯇꯧꯗꯦ ꯍꯥꯏꯕ ꯅꯨꯡꯉꯥꯏꯇꯦ
ꯎꯝ ꯀꯁ ꯃꯥꯕꯤꯁ ꯆ ꯆꯥꯔ ꯃꯁꯦ
ꯂꯩꯔꯝꯒꯅꯤ ꯀꯦꯅ ꯁꯤ ꯍꯧꯖꯤꯛ ꯑꯃꯨꯛ ꯌꯥꯔꯅꯤꯀꯣ ꯅꯦꯛꯁ ꯀꯣꯜꯗ ꯑꯃꯨꯛ ꯇꯝꯕ ꯉꯝꯗꯦꯕ
ꯍꯣꯏ ꯉꯝꯗꯕ
ꯑꯧ ꯌꯥꯏ ꯌꯥꯏꯗꯦ
ꯇꯥꯛꯁ ꯑꯅꯤ ꯃꯥꯡꯈꯔꯦ ꯁꯤꯒ ꯑꯍꯨꯝ ꯃꯔꯤ ꯁꯨꯕꯅꯤ
ꯑꯥꯎ ꯃꯊꯪꯗ ꯅꯝꯕꯔ ꯑꯃ ꯆꯦꯟꯖ ꯇꯧꯖꯕ
ꯎꯝ ꯀꯦꯞ ꯁꯥꯥꯅꯤꯠꯇ꯭ꯔꯣ
ꯑꯣꯔꯦꯟꯖꯅꯕ
ꯁ꯭ꯇꯣꯞꯄꯣꯠ ꯁꯥꯟꯅꯁꯤ
ꯎ
ꯌꯥꯝ ꯐꯖꯅ ꯇꯥꯗ꯭ꯔꯦ
ꯑꯩ ꯋꯥ ꯉꯥꯡꯗꯕꯩ
ꯇꯥꯕ꯭ꯔ
ꯇꯔ
ꯅꯪꯁꯨ ꯀꯌꯥꯝ ꯄꯤꯛꯅ ꯇꯥꯏ ꯌꯥꯗ꯭ꯔꯦ ꯃꯣꯏ ꯑꯦꯞꯁꯦ
ꯏ ꯀꯥꯏꯕ ꯈꯣꯠꯔꯕꯕꯔꯔꯕ
ꯀꯔꯤꯒꯤꯅꯣ ꯍꯥꯏꯁꯦ
ꯁꯨꯝ
ꯀꯩ ꯃꯔꯝꯒꯤꯅꯣ
ꯀꯣꯔꯒ ꯁꯃꯥꯏꯅ ꯇꯧꯁꯦ ꯏꯀꯥꯏꯅꯖꯔꯦ ꯑꯗꯨꯣ ꯐꯔ ꯐꯔ ꯐꯔꯦ
ꯑꯣꯜꯕ ꯀꯩꯅꯣ ꯀꯣꯜꯂꯤ ꯀꯣꯜꯂꯦ
ꯅꯣꯡ ꯆꯔꯃꯦ
ꯅꯠꯇꯦ ꯅꯪ ꯁꯤꯒꯤ ꯑꯍꯥꯟꯕ ꯔꯥꯎꯟꯁꯨ ꯂꯣꯏꯔꯒ ꯑꯃꯨꯛ ꯂꯥꯛꯀꯅꯤ
ꯑꯣꯀꯦ
ꯑꯥꯗ ꯑꯃꯨꯛ ꯇ꯭ꯔꯥꯏ ꯇꯧꯔꯁꯤ
ꯑꯩꯈꯣꯏ ꯕ꯭ꯔꯣ ꯑꯃꯗꯨꯏꯗꯤ ꯀꯩꯗꯧꯈ꯭ꯔꯗ
ꯌꯥꯔꯝꯗꯧ ꯃꯥꯟꯗ꯭ꯔꯦ ꯀꯩꯝ ꯍꯥꯏꯔꯛꯈꯤꯗ꯭ꯔꯦ ꯅꯣꯟꯆꯂꯦꯟꯇꯅꯦ
ꯑꯥꯎ ꯐꯦꯛꯆꯠꯂꯦꯅꯦ ꯃꯥ ꯑꯗꯣ ꯑꯁꯦꯡ ꯅꯣꯡ ꯆꯂ ꯅꯠꯇꯕ
ꯑꯣ
ꯍꯥ
ꯑꯧ
ꯍꯩ ꯄꯥꯏꯈꯣꯝꯕꯍꯩ ꯂꯥꯛꯀꯅꯤ ꯕꯥꯁꯀꯦꯠ ꯁꯥꯟꯅꯔꯨꯔꯅꯤ ꯑꯗꯨꯒ ꯍꯣꯔꯦꯟ ꯅꯨꯡꯗꯥꯡꯅ ꯕꯣꯜ
ꯀꯥꯏꯗꯅꫭ ꯁꯥꯟꯅꯗꯣꯏꯁꯤꯅ
ꯐꯔꯦ ꯍꯣꯏ ꯍꯣꯏ ꯂꯥꯛꯀꯅꯤ ꯍꯥꯏ
ꯅꯣꯏ ꯃꯅꯥꯛꯀꯤ ꯁꯥꯟꯗꯣꯏꯗꫭ
ꯑꯈꯣꯏ ꯃꯅꯇꯦ
ꯑꯣꯈꯦ ꯄꯨꯡ ꯀꯌꯥꯗ
ꯄꯨꯡ ꯃꯣꯏ ꯃꯔꯤ ꯑꯗꯨꯋꯥꯏ ꯂꯥꯛꯇꫭꯏ ꯑꫭꯏꯔꯝꯅꯤ
ꯉꯔꯥꯡꯁꯦ ꯄꯣꯏꯌꯦꯕ ꯂꯥꯁ ꯃꯤꯅꯤꯠꯇ ꯑꯗꯨ ꯊꯋꯥꯏ ꯅꯨꯡꯉꯥꯏꯇ꯭ꯔꯦꯕ ꯑꯩꯁꯦ
ꯅꯣꯏꯒ ꯀꯅꯥꯏ ꯇꯤꯝ ꯒꯥ ꯁꯥꯅꯩꯅꫭ ꯍꯥꯏꯁꯦ
ꯍꯔꯦꯟ
ꯃꯣꯏ ꯔꯣꯅꯥꯜꯗꯣ ꯄꯥꯝꯕ ꯍꯥꯎ ꯃꯆꯥ ꯌꯥꯝ ꯂꯩ ꯁꯛ ꯀꯥꯈꯩꯗꯅꯤ ꯔꫭꯋꯥꯟꯗꫭꯅ‌ ꯂꯣꯏꯕꯩ ꯇꯥꯏꯞꯇ ꯃꯣꯏ ꯆꯨꯏꯠ ꯆꯨꯏꯠ ꯇꯧꯔ ꯅꯥꯟꯗ
ꯑꯩ ꯕꯨꯊꯤ ꯁꯦꯡꯗꯣꯛꯁꯤꯔꯥ ꯐꯖꯒꯤ ꯄꯣꯠꯁꯤ ꯃꯈꯥꯗ ꯄꯦꯔꯦ ꯇꯧꯔꯒ ꯊꯥꯔꯦ ꯑꯣꯔꯤꯖꯤꯅꯦꯜꯅꯤ ꯑꯩ ꯕꯨꯠ ꯑꯣꯔꯤꯖꯤꯅꯦꯜꯅꯤꯅ ꯃꯁꯛ ꯌꯥꯝ ꯐꯖꯩ
ꯌꯥꯝ ꯐ꯭ꯂꯦꯛꯁ ꯇꯧꯔꯅꯦ ꯑꯩꯁꯦ
ꯑꯦ ꯔꯣꯅꯥꯜꯗꯣ ꯀꯥꯡꯒ ꯍꯥꯎ ꯃꯆꯥ ꯃꯌꯥꯝ ꯇꯥꯛꯑꯒꯅ ꯀꯠꯂꯛꯅꯕ ꯍꯥꯏ ꯃꯣꯏ ꯔꯥꯎꯗꫭ ꯆꯦꯟꯕ ꯍꯩꯇ꯭ꯔꯕ
ꯌꯔꯤ ꯇꯣꯛꯀꯦ
ꯅꯣꯏ ꯔꯣꯅꯥꯟꯗꫭ ꯋꯥꯜ꯭ꯔ ꯀꯞ ꯀꯥꯔꯣꯏ ꯅꯗꯣ ꯁꯤꯟꯗꯣꯛꯄꯒꯅꯤ ꯋꯥꯔꯜ ꯀꯞ ꯀꯥꯗꯣꯏꯁ ꯃꯥꯐꯝ ꯀꯥꯟꯗ
ꯎ
ꯑꯌꯛ ꯈꯣꯡꯁꯤꯦ ꯁꯥꯏꯖ ꯇꯦꯟ ꯑꯣꯏꯕꯁꯦ ꯏꯊꯟꯗꯐꯥꯎ ꯎꯖꯕꯗ ꯀꯤ ꯍꯥꯏꯕ ꯑꯩ ꯃꯥꯏꯗ ꯍꯦꯟꯅ ꯆꯥꯎ ꯁꯥꯁꯤꯦꯅ ꯍꯥꯏꯁ ꯑꯩ ꯈꯣꯡꯄꯥꯛꯥꯡ ꯆꯥꯝꯃꯤꯗꯨ ꯅꯥꯑꯅꯤ ꯍꯥꯏꯕ
ꯈꯪꯗꯦꯗꯥ ꯀꯔꯤ ꯍꯥꯏꯔ
ꯈꯣꯡ ꯍꯥꯏꯔꯦ ꯁꯥꯏꯖ ꯇꯦꯟ
ꯍꯥꯏꯠ ꯍꯥꯏꯔꯦ ꯁꯤꯛꯁ ꯆꯧꯋꯤ
ꯑꯗꯨꯒ ꯔ ꯔꯥꯎꯟꯗꯔ ꯀꯥꯡꯕꯨꯅ ꯈꯠꯅ ꯍꯧꯔꯤꯃꯦꯒ ꯇꯧꯁꯥꯏ
ꯅꯣꯏꯅ ꯁ꯭ꯋꯥꯏꯗ ꯔꯣꯅꯥꯜꯗꯣ ꯃꯦꯁꯦꯖ ꯇꯧꯔꯁꯨ ꯃꯤꯗꯤ ꯄꯩꯁꯥ ꯐꯪꯉꯦꯕ ꯄꯩꯁꯥꯁꯨ ꯐꯪꯗꯕ ꯃꯌꯥꯝꯁꯤꯅ ꯀꯣꯏꯌꯦꯛꯇ ꯌꯦꯠꯅꯩ
ꯄꯩꯁꯥ ꯐꯪꯗꯕ ꯂꯥꯏꯔꯤꯛ ꯇꯔꯅꯕ ꯑꯩ ꯁꯤ ꯑꯦꯞꯁꯤ ꯂꯥꯛꯏꯁꯦ
ꯑꯣꯏ ꯑꯗꯨꯕꯨꯗꯤ
ꯅꯣꯛ ꯄꯥꯌꯥꯝ ꯍꯩ
ꯍꯣꯏ ꯍꯧꯖꯤꯛ ꯄꫭꯠ ꯀꯛꯄꯁꯦ ꯑꯝꯇ ꯗꯤꯂꯤꯕꯔꯤ ꯌꯥꯗꯕ ꯃꯥꯜꯂꯦ
ꯍꯣꯏ ꯃꯅꯤꯄꯨꯔꯒꯤ ꯏꯔꯥꯡꯁꯤꯅ ꯏꯍꯥꯟꯗꯦ
ꯕꯤꯠ ꯌꯥꯝ ꯌꯥꯎꯗꯦ ꯑꯣꯐꯔ ꯌꯥꯝ ꯂꯩ ꯀꯛꯅꯤꯡꯕꯅꯦ
ꯂꯩꯍꯨꯕꯥ
ꯑꯧ
ꯑꯩ ꯐꯣꯟꯁꯦ ꯄꯣꯛꯈꯥꯏꯗꯧꯔꯦ ꯁꯥꯕꯁꯦ ꯅꯍꯥꯟꯒꯤ ꯀꯣꯐꯤꯗꯨ ꯂꯩꯔꯤ ꯑꯣꯜ ꯏꯟ ꯋꯥꯟ ꯆꯤꯜꯂꯤꯒꯦ
ꯇꯥꯛꯁ ꯑꯅꯤꯕꯥꯒꯤ ꯑꯣꯏꯅꯗꯗꯤ ꯊꯋꯥꯏ ꯑꯗꯨꯝ ꯆꯥꯛꯂ ꯂꯩ ꯍꯧꯔꯦ
ꯁꯣꯃꯥꯒꯨꯝꯀꯩꯒꯨꯝ
ꯆꯥꯅꯤꯡꯇꯝꯅ ꯍꯩꯅ ꯇꯝꯅ ꯁꯨꯃꯥꯏ ꯃꯔꯝꯗ ꯌꯥꯝ ꯈꯪꯕ꯭ꯔꯣꯅ
ꯈꯪꯗꯦ
ꯑꯗꯣ ꯀꯩꯀꯩ ꯁꯣ ꯃꯥꯅ
ꯅꯪꯗꯤ ꯀꯩꯀꯩ ꯊꯕꯛ ꯇꯧꯗꯣꯏꯅꯣ ꯑꯌꯨꯗꯤ ꯁꯣꯏ ꯁꯥꯟꯅꯅꯤ ꯈꯣꯠꯅꯤ ꯍꯥꯏꯈ꯭ꯔꯦ
ꯈꯪꯗꯦ ꯁꯦꯔꯤ ꯌꯦꯡꯕ ꯌꯥꯏ ꯅꯠꯇ꯭ꯔ ꯑꯦꯅꯤꯃꯦ
ꯈꯪꯗ꯭ꯔꯦ
ꯅꯨꯡꯉꯥꯏ ꯅꯨꯡꯉꯥꯏ ꯌꯥꯝ ꯊꯣꯛꯄ ꯅꯦꯐ꯭ꯔꯤꯁ ꯇꯩꯔꫭ
ꯅꯠꯇꯦ ꯅꯦꯠꯐ꯭ꯂꯛꯁ ꯄꯥꯏꯗꯦ
ꯑ ꯄꯨꯡ ꯇꯔꯦꯠ ꯃꯤꯅꯤꯠꯁꯨ ꯐꯥꯗ꯭ꯔꯦ ꯕꯥꯏ ꯕꯥꯏ
ꯉꯥꯏꯈꯣꯍꯦ ꯃꯊꯟꯗ ꯃꯨꯠꯄ ꯌꯥꯎꯕꯅꯤ ꯌꯦꯡꯁꯦ
ꯑꯣꯍꯣ ꯃꯙꯟ ꯃꯨꯇ꯭ꯔꯣ